ꯍꯂꯣ
ꯍꯂꯣ
ꯨꯒꯨꯠ ꯃꯣꯔꯅꯤꯡ ꯇꯥꯏꯌꯦ ꯇꯥꯏꯌꯦ ꯀꯩꯗꯧꯔꯤꯅꯣ
ꯀꯁꯨ ꯇꯧꯗꯦ ꯑꯗꯨꯝ ꯂꯩꯔꯤꯌꯦ
ꯑꯣ
ꯅꯪꯗꯤ
ꯁꯨꯝ ꯂꯩꯔꯤꯗꯥ ꯑꯩꯁꯨ ꯆꯥꯛ ꯆꯥꯔꯕ꯭ꯔꯣ
ꯆꯥꯗ꯭ꯔꯤ ꯊꯣꯡꯁꯨ ꯊꯣꯡꯗ꯭ꯔꯤ
ꯑ ꯀꯩ ꯏꯟꯁꯥꯡ ꯊꯣꯡꯗꯣꯏꯅꯣ
ꯈꯪꯗ꯭ꯔꯦ ꯀꯩ ꯏꯟꯖꯥꯡ ꯊꯣꯡꯕꯅ ꯐꯗ꯭ꯔ ꯈꯜꯂꯒ ꯂꯩꯔꯤ
ꯐ
ꯆꯥꯗ꯭ꯔꯤꯕꯣ ꯅꯪꯁꯦ
ꯆꯥꯗ꯭ꯔꯤꯗ
ꯀꯗꯥꯏꯗ ꯂꯩꯕ꯭ꯔꯣ ꯍꯧꯖꯤꯛ
ꯑꯩꯁꯦ ꯏꯝꯐꯥꯜꯗ ꯂꯩꯥꯌꯦ
ꯎ ꯑꯩꯁꯨ ꯃꯄꯥꯟꯗ ꯂꯩꯕꯅꯤ
ꯑꯣ
ꯋꯦꯗꯔꯁꯦ ꯌꯥꯝ ꯅꯨꯡꯉꯥꯏꯕ꯭ꯔꯣ ꯃꯅꯤꯄꯨꯔꯁꯦ
ꯈꯪꯗ꯭ꯔꯦꯗ ꯅꯨꯡꯉꯥꯏꯇꯦꯗ
ꯅꯣꯡ ꯆꯨꯕ꯭ꯔꯣ
ꯅꯣꯡ ꯆꯨꯗꯦ
ꯑꯣ ꯀꯔꯤ ꯀꯔꯤ ꯍꯣꯠꯅꯔꯤꯕ꯭ꯔꯥ ꯅꯪꯁꯤ
ꯀꯣꯂꯦꯁ ꯀꯥꯔꯒ ꯂꯩꯕꯅꯤꯗ
ꯀꯔꯤꯍꯥꯏꯕ
ꯀꯣꯂꯦꯁ ꯀꯥꯔꯒ ꯂꯩꯕꯅꯦ
ꯅꯪꯗꯤ
ꯑꯩꯗꯤ ꯈꯪꯗ꯭ꯔꯦꯗ ꯏꯁ꯭ꯀꯨꯜꯗ ꯂꯩꯑꯦ ꯑꯩꯁꯨ
ꯁ꯭ꯀꯨꯜꯗ
ꯑꯥꯏ
ꯐꯩꯅꯦ
ꯍꯪꯗ꯭ꯔꯦ ꯍꯤꯡꯗ ꯌꯥꯗꯕꯅꯤꯅꯀꯣ ꯍꯣꯠꯅꯗꯕꯗꯤ ꯌꯥꯔꯣꯏ ꯅꯦꯍꯦ
ꯀꯩ ꯃꯥꯊꯦꯟ ꯆꯥꯔꯕꯣ ꯉꯁꯤ ꯆꯥꯒꯦꯔꯣ
ꯉꯁꯤꯁꯦ ꯎꯠꯇꯤ ꯃꯥꯜꯂꯦ
ꯑꯣ ꯍꯥꯎꯔꯝꯒꯥꯅꯤ ꯎꯇꯤꯁꯦ ꯌꯝ ꯄꯥꯝꯃꯦ ꯑꯩꯁꯨ
ꯍꯣꯏ ꯎꯇꯤꯗꯤ ꯍꯥꯎꯕꯨꯗꯤ ꯍꯥꯎꯋꯦꯗꯥ ꯑꯗꯨꯝ
ꯑꯣꯇꯤꯒꯥ ꯑꯦꯔꯣꯟꯒꯥ ꯌꯥꯝ ꯄꯥꯝꯕꯅꯦ ꯁꯥ ꯉꯛꯇꯥ ꯆꯥꯕꯁꯨ ꯍꯛꯆꯥꯡꯁꯦ ꯅꯨꯡꯉꯥꯏꯇꯦꯅꯦ
ꯍꯣꯏ
ꯏꯅꯔꯖꯤ ꯈꯔ ꯂꯩꯇꯕꯒꯨꯝ ꯇꯧꯋꯦ
ꯎꯝ
ꯑꯁꯤꯗꯥꯗꯤ ꯁꯥꯗꯤ ꯌꯥꯝ ꯍꯣꯡꯕꯅꯤꯅꯀꯣ ꯏꯟꯁꯥꯡ ꯅꯥꯄꯤ ꯏꯟꯁꯟ ꯅꯥꯄꯤꯗꯤ ꯌꯥꯝ ꯇꯥꯡꯉꯦ ꯑꯗꯣ ꯁꯥꯗꯤ ꯌꯥꯝ ꯍꯣꯡꯕꯅꯤꯅ ꯁꯥꯅ ꯑꯗꯨꯝ ꯆꯥꯏ
ꯑꯣ ꯐꯩ
ꯅꯨꯉꯥꯏꯇꯦꯗ ꯍꯛ ꯑꯗꯨꯝ ꯆꯥꯐꯅꯤ
ꯀꯔꯤ ꯇꯧꯕ꯭ꯔꯣ ꯍꯧꯖꯤꯛ
ꯖꯤꯛꯁꯦ ꯐꯝꯃꯒꯥ ꯂꯩꯔꯤꯗꯥ
ꯇꯧꯕ ꯃꯥꯂꯦꯗ
ꯕꯥ ꯇꯧꯗꯦꯗꯥ
ꯀ꯭ꯔꯣꯡ ꯀ꯭ꯔꯦꯡ ꯀ꯭ꯔꯣꯡ ꯀ꯭ꯔꯦꯡ ꯇꯥꯔꯁꯤꯅꯤ ꯀꯔꯤ ꯃꯈꯣꯟꯅꯣ
ꯑꯗꯨꯝ ꯇꯥꯕ꯭ꯔꯣꯅꯦ ꯑꯗꯨꯃꯥꯏ
ꯑꯥꯎ
ꯐꯦꯟ ꯊꯥꯕꯤꯒꯤꯅ
ꯑꯥ ꯍꯥ
ꯐꯦꯟ ꯊꯥꯕꯒꯤꯅꯦꯕ
ꯑꯥ ꯑꯣ ꯐꯦꯟ ꯃꯈꯣꯟꯔꯥ ꯑꯗꯨꯗꯤ ꯎꯝ ꯇꯤꯚꯤ ꯌꯦꯡꯕ꯭ꯔꯣ
ꯍꯥꯥ
ꯇꯤꯚꯤ ꯌꯦꯡꯕ꯭ꯔꯣꯕ
ꯌꯦꯡꯗꯦꯗ ꯇꯤꯚꯤ
ꯑꯗꯨ ꯋꯥꯔ ꯀꯞ ꯌꯦꯡꯕ꯭ꯔꯥ ꯉꯔꯥꯡ
ꯉꯔꯥꯡꯗꯤ ꯌꯦꯡꯍꯧꯗ꯭ꯔꯦ
ꯎꯝ ꯀꯩꯗꯧꯉꯩ ꯂꯣꯏꯒꯥꯅꯤ ꯋꯥꯔ ꯀꯥꯞꯁꯦ
ꯗꯦꯠ ꯁꯚꯦꯟꯇꯤꯟ
ꯑꯣꯁ ꯂꯩꯔꯤꯅꯦꯍꯦ
ꯂꯩꯔꯤꯌꯦ ꯂꯩꯔꯤꯌꯦ
ꯑꯩꯈꯣꯏꯒꯤ ꯀꯌꯥ ꯏꯟꯇ꯭ꯔꯦꯁ ꯂꯩꯇꯕꯅꯤꯅ ꯌꯦꯡꯁꯨ ꯌꯦꯡꯍꯧꯗ꯭ꯔꯦ
ꯌꯦꯡꯉꯣꯟꯗ ꯑꯁꯇꯔꯦꯁ ꯑꯥ ꯅꯨꯡꯉꯥꯏꯕꯅꯦ ꯍꯡ
ꯌꯦꯡꯕ ꯅꯀꯣ ꯌꯦꯡꯕ ꯌꯥꯗꯣꯅꯦꯍꯦ
ꯏꯟꯇꯔꯦꯁ ꯂꯩꯔꯗꯤ ꯍꯣꯏ ꯇꯨꯝꯅꯤꯡꯕꯁꯨ ꯀꯟꯇ꯭ꯔꯣꯜ ꯇꯧꯅꯤ ꯑꯗꯨꯕꯨ ꯏꯟꯇꯔꯦꯁ ꯀꯌꯥ ꯂꯩꯇꯕꯒꯤꯅꯣ ꯅꯤꯡꯕ ꯇꯝꯅꯤꯡꯕꯅ ꯌꯁꯨꯟ ꯌꯥ
ꯃꯦꯁꯤꯔ ꯔꯅꯜꯗꯣꯔ ꯅꯪ
ꯈꯥꯡꯗꯦꯗ ꯃꯦꯁꯤꯔꯥ ꯔꯣꯅꯗꯣꯔ ꯃꯦꯟ ꯅꯦꯃꯔ ꯔ ꯈꯪꯗꯦ ꯀꯔꯤꯔꯣ ꯃꯃꯤꯡꯁꯦ ꯌꯝ ꯆꯠꯇꯤ ꯆꯂꯍꯦ ꯑꯗꯨꯝꯃꯤꯡ
ꯎꯝ
ꯕꯄꯦꯔ
ꯀꯅꯥ ꯀꯅꯥ ꯔ ꯈꯪꯗ
ꯌꯥꯝꯕꯅꯤꯗ
ꯎꯝ ꯔꯣꯅꯜꯗꯣ ꯅ ꯍꯩꯕꯤꯅꯤ ꯍꯥꯏꯩꯕꯤꯅꯤꯗ
ꯍꯣꯏ ꯔꯣꯅꯜꯗꯣꯅ ꯍꯦꯟꯕꯅꯥꯗ
ꯃꯃꯤꯡꯗꯤ ꯌꯥꯝ ꯆꯂꯦ ꯃꯥꯡꯒꯤ ꯃꯃꯤꯡꯗꯤ ꯅꯪꯗꯤ ꯀꯅꯥꯒ ꯁꯞꯄꯣꯔꯠ ꯇꯧꯕ꯭ꯔꯣ
ꯑꯩꯗꯤ ꯭ꯕ꯭ꯔꯥꯖꯤꯜꯒ ꯄꯣꯔꯆꯨꯒꯜ
ꯎꯝ ꯅꯪꯒꯤ ꯁꯞꯄꯣꯔꯠꯇꯤ ꯍꯤꯡꯂꯤꯕ꯭ꯔꯣ
ꯍꯤꯡꯂꯤꯑꯦ ꯍꯤꯡꯂꯤꯌꯦ ꯅꯦꯃꯥꯔꯒ ꯔꯣꯅꯜꯗꯣ
ꯌꯥꯝꯐꯥꯏꯅꯦ ꯍꯦ
ꯎꯝ
ꯑꯩꯈꯣꯏ ꯒ꯭ꯔꯨꯞꯁꯦ ꯀꯩꯌꯥ ꯀꯔꯤ ꯀꯔꯤ ꯖꯥꯇꯤ ꯑꯣꯏꯕ꯭ꯔꯥ ꯀꯣ
ꯀꯔꯤꯅꯣ ꯀꯣꯜ ꯇꯧꯕ ꯌꯥꯏ ꯍꯥꯏꯔꯁꯨ ꯇꯧ ꯇꯧꯁꯨ ꯁꯨꯡꯌ ꯌꯥꯗꯦ ꯀꯔꯤ ꯇꯧꯕꯒꯤꯔ
ꯑꯩꯁꯦ ꯃꯔꯛ ꯃꯔꯛꯇ ꯑꯗꯨꯝ ꯇꯧꯋꯦ
ꯎꯝ
ꯏꯁꯇꯗꯤ ꯆꯍꯤ ꯀꯌꯥ ꯁꯨꯔꯦ
ꯑꯩꯅꯤ ꯁꯍꯤ ꯀꯨꯟꯊ꯭ꯔꯥ ꯁꯨꯗꯣꯔꯦ
ꯅꯣꯏꯔꯤꯍꯦ
ꯅꯪꯗꯤ
ꯀꯨꯟꯅꯤꯊꯣꯏ ꯈꯛꯇꯅꯤꯗ
ꯑꯣ ꯌꯥꯝ ꯑꯉꯥꯡ ꯑꯣꯏꯔꯤꯅꯦ ꯑꯗꯨꯗꯤ
ꯍꯣꯏ ꯑꯉꯥꯡꯅꯦ
ꯀꯣꯂꯦꯖ ꯀꯥꯕ ꯃꯇꯝ ꯆꯞ ꯆꯥꯅꯤ
ꯆꯠ ꯆꯥꯔꯦ ꯍꯥꯏ ꯇꯥꯔꯦ
ꯀꯣꯂꯦꯖ ꯆꯠꯗꯣꯔꯥ ꯉꯥꯁꯤꯁꯦ
ꯑꯁꯤꯗꯤ ꯆꯠꯂꯣꯏ
ꯑꯦꯛꯖꯝ ꯂꯩꯕꯩ
ꯅꯈꯣꯏ ꯏꯃꯨꯡ ꯂꯣꯏꯅ ꯁꯨꯅ ꯍꯤꯡꯂꯤꯀꯣ
ꯍꯣꯏ
ꯎꯝ ꯆꯤꯜ ꯏꯅꯥꯎꯗꯤ ꯀꯌꯥꯔꯣ
ꯃꯔꯤ
ꯑꯣ ꯌꯥꯝ ꯅꯨꯡꯉꯥꯏꯕ ꯏꯃꯨꯡꯅꯤꯅꯦ ꯑꯗꯨꯗꯤ
ꯈꯪꯗꯦꯗ
ꯅꯪꯗꯤ ꯅꯆꯤꯟ ꯅꯅꯥꯎ ꯀꯌꯥꯔꯣ
ꯃꯅꯥꯎꯗꯤ ꯀꯌꯥ ꯀꯌꯥ ꯑꯥ ꯀꯔꯤ ꯀꯔꯤ ꯊꯕꯛ ꯇꯧꯔꯤꯅꯣ ꯍꯧꯖꯤꯛꯀꯥꯟꯁꯦ
ꯊꯕꯛꯄꯨꯗꯤ ꯑꯗꯨꯝ ꯇꯧꯗꯦꯗ ꯀꯂꯦꯁ ꯀꯥꯔꯒ ꯑꯗꯨꯝ ꯂꯩꯕꯅꯤꯗ
ꯀꯣꯂꯦꯖ ꯀꯥꯕ ꯉꯥꯛꯇꯔꯣ
ꯍꯣꯏ
ꯑ
ꯀꯝꯄ꯭ꯌꯨꯇꯔ ꯀ꯭ꯂꯥꯁꯁꯨ ꯎꯝ ꯆꯠꯂꯦ
ꯑꯗꯨꯗꯤ ꯅꯄꯥ ꯅꯃꯥꯗꯤ ꯀꯔꯤ ꯊꯕꯛ ꯇꯧꯕ꯭ꯔꯣ
ꯊꯕꯛ ꯑꯝ ꯇꯧꯗꯦꯗ ꯈꯨꯟꯗ ꯑꯗꯨꯝ ꯂꯩꯌꯦ ꯃꯣꯏꯗꯤ
ꯌꯥꯝ ꯅꯨꯉꯥꯏꯔꯝꯅꯤꯅꯦ
ꯈꯪꯗ꯭ꯔꯦꯗ ꯅꯨꯡꯉꯥꯏꯕ ꯍꯥꯏ ꯅꯨꯡꯉꯥꯏꯇꯕ꯭ꯔꯥ
ꯅꯟꯗꯤ ꯅꯆꯤꯟ ꯅꯥꯎ ꯀꯌꯥꯔꯣ
ꯑꯦꯈꯣꯏꯗꯤ ꯃꯤ ꯌꯥꯝꯕꯅꯤꯅꯤꯍꯦ ꯃꯤ ꯇ꯭ꯔꯨꯛ
ꯑꯣ ꯅꯨꯄꯥ ꯀꯌꯥ ꯅꯨꯄꯤ ꯀꯌꯥ
ꯑꯍꯨꯝ ꯑꯍꯨꯝ ꯈꯥꯏꯅꯕꯅꯤ
ꯑꯣ
ꯁꯤꯁꯇꯔꯗꯤ ꯌꯨꯝ ꯄꯥꯜꯂꯕꯣ
ꯄꯥꯟꯗ꯭ꯔꯤꯌꯦ
ꯄꯥꯟꯕ ꯌꯥꯔꯦꯅꯦ ꯆꯍꯤ ꯀꯨꯟꯊ꯭ꯔꯥ ꯁꯨꯗꯧꯔꯗꯨꯗꯤ
ꯍꯣꯏ ꯄꯥꯟꯕ ꯌꯥꯔꯦ ꯑꯗꯨꯕꯨ ꯄꯥꯈꯪ ꯂꯩꯇꯦꯅꯦ
ꯂꯩꯔꯝꯃꯅꯤꯗ
ꯄꯥꯈꯪ ꯍꯥꯏꯕꯕꯨ ꯌꯨ ꯊꯛꯄ ꯃꯤ ꯉꯥꯛꯇ ꯀꯣ ꯄ꯭ꯔꯤꯊꯤꯕꯤꯗ ꯑꯗꯣ ꯑꯩꯅ ꯄꯥꯝꯗꯕ
ꯊꯥꯕꯅꯦ
ꯀꯔꯦꯕ
ꯌꯨ ꯊꯛꯄ ꯃꯤꯅ ꯐꯥꯕꯅꯦꯕ
ꯑꯁ ꯌꯨ ꯊꯛꯄꯗꯤ ꯀꯗꯥꯏꯗꯒꯤ ꯐꯥꯗꯣꯏꯅꯣ ꯌꯨ ꯊꯛꯄ ꯅꯤꯁꯥ ꯆꯥꯕ ꯉꯥꯎꯁꯤꯟꯅꯕ ꯃꯤꯁꯦ ꯑꯩ ꯄꯥꯝꯗꯦꯅꯦ
ꯅꯤꯁꯥ ꯆꯥꯗꯕ ꯃꯤ ꯍꯟꯗꯛꯀꯥꯟꯗꯤ ꯄꯥꯛ ꯐꯪꯉꯔꯣꯏ
ꯀꯔꯤ ꯇꯧꯕ꯭ꯔꯥ
ꯑꯩꯗꯤ ꯅꯨꯄꯥꯁꯤꯡꯁꯦ ꯅꯨꯄꯥ ꯅꯪ ꯊꯤꯕꯗꯣ ꯅꯤ ꯅꯤꯁꯥ ꯆꯥꯗꯕ ꯅꯨꯄꯥ ꯐꯪꯕ ꯂꯨꯒꯅꯤ ꯍꯥꯏꯕ ꯍꯟꯗꯛꯀꯥꯟꯗꯤ
ꯎꯝ ꯍꯣꯏ ꯑꯗꯨꯃꯥꯏꯅꯁꯨ ꯇꯧꯕ ꯌꯥꯏ ꯑꯗꯨꯕꯨ ꯂꯩꯇ꯭ꯔꯗꯤ ꯌꯨꯝꯁꯨ ꯄꯥꯟꯅꯔꯣꯢꯗ
ꯀꯩꯒꯤ
ꯑꯗꯨꯝ ꯂꯩꯈꯤꯅꯤꯗ ꯌꯨꯝꯗ
ꯄꯥꯜꯂꯣꯍꯦ ꯄꯥꯜꯂꯣꯍꯦ
ꯅꯨꯄꯥ ꯑꯐꯕ ꯐꯪꯗ꯭ꯔꯗꯤ ꯌꯨꯝ ꯄꯥꯟꯗꯕꯅ ꯌꯥꯝꯅ ꯐꯩ
ꯅꯠꯇ꯭ꯔꯣ
ꯃꯥꯅꯦ ꯃꯥꯅꯦ ꯆꯨꯝꯃꯦ ꯆꯨꯝꯃꯦ
ꯃꯤ ꯑꯋꯥꯕ ꯎꯔꯒ ꯌꯨꯝꯁꯨ ꯄꯥꯅꯤꯡꯗ꯭ꯔꯦ ꯅꯦꯍꯦ
ꯍꯣꯏ
ꯑꯩꯈꯣꯏꯗꯤ ꯇꯥꯂꯣꯞꯁꯨ ꯆꯥꯗꯦ ꯀꯔꯤ ꯀ꯭ꯔꯤꯁꯨ ꯇꯧꯗꯦ ꯑꯗꯨꯒꯤ ꯃꯤꯅ ꯑꯥꯢꯒꯤ ꯅꯨꯄꯥꯅ ꯀꯩꯅꯣ ꯊꯕꯛ ꯇꯧꯗ꯭ꯔꯗꯤ ꯍꯤꯡꯕ ꯌꯥꯔꯅꯤ
ꯍꯣꯏꯅꯦ ꯍꯣꯏꯅꯦ ꯅꯨꯄꯤ ꯗꯤ ꯊꯕꯛ ꯇꯧꯗ꯭ꯔꯁꯨ ꯌꯥꯏꯌꯦꯅꯦ ꯅꯨꯄꯥꯗꯤ ꯇꯧꯗ꯭ꯔꯗꯤ ꯌꯥꯔꯣꯏꯅꯦ
ꯅꯨꯄꯥ ꯊꯕꯛ ꯇꯧꯕ ꯇꯥꯂꯣꯞ ꯆꯥꯕ ꯐꯪꯔꯗꯤ ꯐꯕ ꯑꯗꯨ ꯑꯣꯏꯗ꯭ꯔꯗꯤ